ꯍꯜꯂꯣ
ꯑꯥ
ꯇꯥꯔꯣ
ꯑꯥ ꯑꯥ ꯇꯥꯏꯌꯦꯦ
ꯍꯥ ꯀꯦꯗꯧꯔꯝꯕ꯭ꯔ
ꯑ ꯈ꯭ꯔꯤ ꯇꯧꯗꯦ ꯍꯧꯖꯤꯛꯇꯤ ꯆꯔꯆꯇꯒꯤ ꯍꯜꯂꯛꯑꯔꯒ ꯂꯩ
ꯀꯩꯕ
ꯆꯔꯆꯇꯗꯒꯤ ꯍꯂꯛꯄ ꯆꯔꯆ ꯅ ꯅꯪꯗꯤ ꯆꯠꯇꯕ꯭ꯔꯥ ꯆꯥ
ꯑꯩꯈꯣꯏꯗꯤ ꯆꯠꯇꯦꯠꯇ ꯀ ꯏꯟꯖꯥꯡ ꯊꯣꯡꯉꯒꯦ
ꯈꯪꯗꯦ ꯑꯩꯈꯣꯏ ꯌꯦꯟꯁꯥꯡ ꯊꯣꯡꯕ꯭ꯔ ꯃꯥꯅ ꯊꯣꯡꯕꯒꯤꯦ ꯈꯪꯗꯦ ꯑꯣ
ꯀꯩꯗꯧꯔꯒꯤ ꯅꯣꯛꯄꯗꯤ
ꯑꯣ ꯑꯩꯗꯤ ꯀ꯭ꯔꯦꯟ ꯁꯪ ꯊꯣꯡꯕ꯭ꯔꯥ ꯈꯪꯗ꯭ꯔꯤꯑꯕ ꯃꯥꯅꯦ ꯊꯣ
ꯑꯗꯨ ꯑꯣꯏꯔꯤ
ꯅꯗꯤ ꯆꯥꯔꯔꯕ
ꯑꯩꯁꯨ ꯆꯥꯗ꯭ꯔꯤꯗ ꯁꯨꯝ ꯇꯤꯚꯤ ꯃꯃꯥꯡꯗ ꯐꯝꯃꯒ ꯇꯤꯚꯤ ꯌꯦꯡꯉꯝꯃꯒ ꯎ
ꯑꯥ ꯎ
ꯑ ꯀꯅꯥ ꯀꯅꯥ ꯂꯩꯒꯦ ꯑꯥꯎꯅꯉꯔ ꯍꯥꯏ ꯇ
ꯎꯝ ꯍꯧꯖꯤꯛꯇꯤ ꯏꯃꯥꯟꯅꯕꯤꯁꯤꯡ ꯂꯩ ꯃꯟꯤ ꯐ ꯂꯩꯦ
ꯅꯨꯡꯥꯏ ꯑ
ꯊꯣꯡꯗꯦꯕ
ꯍꯥ
ꯆꯥꯛ ꯌꯦꯟꯁꯥꯡ ꯊꯣꯡꯗꯕ꯭ꯔꯥ ꯍꯥꯏ
ꯑ ꯇꯣꯡ꯭ꯔꯦ ꯇꯣꯡ꯭ꯔꯦ ꯇꯣꯡ꯭ꯔꯦ
ꯑ
ꯑꯩꯗꯀ꯭ꯔ ꯅꯗꯈ꯭ꯔ ꯀꯗꯣꯏ ꯑꯥ
ꯑꯦ ꯑꯩꯒꯤꯣꯟ ꯈꯣꯟꯖꯦꯜꯗꯤ ꯐꯖꯅ ꯇꯥꯕ꯭ꯔꯥ
ꯑꯥꯎ ꯇꯥꯏ ꯇꯥꯎꯗꯦ
ꯑꯥ ꯑꯩꯈꯣꯏꯗꯣ ꯃꯦꯟ ꯔꯣꯗꯀꯤ ꯃꯅꯥꯛꯇ ꯂꯩꯕꯤꯒꯤ ꯑꯗꯨꯒ ꯑꯗꯨ ꯒꯥꯔꯤꯒꯤ ꯃꯈꯣꯟꯒꯨꯝꯕ ꯌꯥꯝꯅꯗꯤ ꯍꯥꯏꯕꯅꯦ ꯅꯪꯗꯤ ꯀꯥꯏ ꯂꯩꯒꯦ
ꯌꯨꯝꯨꯝꯗ ꯂꯩꯌꯦ
ꯀꯔꯤ ꯀ꯭ꯔꯤꯇ ꯑꯣꯄ꯭ꯔꯅꯗꯤ ꯂꯩ ꯀꯣꯂꯦꯖꯀꯨꯝꯕ
ꯀꯝ ꯇꯧ ꯗꯦꯗꯥ ꯁꯨꯃ ꯂꯩꯕꯦ
ꯑ ꯎ
ꯅꯗꯤ
ꯎ ꯑꯗꯨꯗꯤ ꯀꯂꯦꯖ ꯆꯠ ꯂꯩꯦ
ꯎꯝ ꯀꯥꯏ ꯐꯥꯏ ꯇꯗꯣ
ꯍꯥ
ꯅ ꯁꯤꯗꯤ ꯀꯔꯦ ꯀꯦ ꯀꯃꯥꯏ ꯀꯃꯥꯏ ꯇꯧꯔ ꯀꯃꯥꯏ ꯀꯃꯥꯏꯅ ꯂꯩꯔ ꯉꯁꯤ ꯅꯨꯃꯤꯠꯁꯦ
ꯁꯤ ꯆꯔꯆꯁꯤꯒꯤ ꯑꯗꯨꯝ ꯍꯧꯖꯤꯛꯐꯥꯎ ꯂ ꯆꯔꯆ ꯍꯧꯖꯤꯛ ꯉꯜꯂꯛꯄ ꯉꯥꯏꯔꯤꯩꯗꯤ
ꯑꯣ ꯀꯩꯅꯦ
ꯑ ꯆꯠ ꯆꯠꯇꯕ꯭ꯔꯥ
ꯍꯥꯎ ꯆꯠꯇꯗ ꯀꯩꯗ
ꯋꯥꯔꯀ ꯦꯡꯒꯤ ꯑꯣꯏꯔꯝꯃꯅꯤ
ꯅꯣꯅꯣ ꯑꯗꯨꯃꯥꯏ ꯅꯠꯇꯦ ꯑꯩꯈꯣꯏ ꯋꯥ ꯌꯦꯡꯒꯦꯗ ꯑꯗꯨꯕ
ꯅꯪꯗꯤ ꯏꯟꯇꯔꯦꯁ ꯂꯩꯇꯦ ꯍꯥꯏꯕ꯭ꯔꯣ ꯅꯪꯁꯨ
ꯑ ꯂꯩꯇꯦ ꯂꯩꯒꯦ
ꯕꯅꯤ ꯃꯅꯥꯔꯗꯨꯗꯤ ꯑꯩꯁꯨ ꯐꯨꯠꯕꯣꯜ ꯑꯣꯏ ꯃꯦ ꯄ ꯏꯟꯇꯔꯦꯁ ꯂꯩꯇ ꯑꯥ ꯄꯒ ꯂꯩꯇꯁꯨ ꯍꯣꯏ ꯋꯥꯏ ꯑꯗꯨꯒꯨꯝꯕ ꯌꯦꯡꯉꯒ ꯐꯖꯅ ꯇꯨꯝꯗ꯭ꯔꯒ ꯀ꯭ꯂꯥꯁꯀꯨꯝꯕ ꯑꯃꯈꯛ ꯆꯠ ꯥꯔꯗꯒꯅꯤ ꯗꯤ ꯀꯣꯂꯦꯖꯀꯨꯝꯕ ꯆꯠꯄꯣ ꯂꯣꯏꯔꯔꯕ ꯑ ꯂꯝ ꯣꯖꯤ
ꯂꯃꯅꯤ ꯉꯥꯡ ꯂꯩꯅ ꯑꯩꯒꯣꯟꯅ ꯃꯤꯁ ꯀꯣ꯭ꯔꯕꯅꯦ ꯁꯠꯇ
ꯍꯝ
ꯌꯥꯗꯦꯕ
ꯅꯪ ꯀꯣꯂꯦꯖꯀꯨꯝꯕ ꯀꯥꯕ ꯂꯣꯏꯔꯕꯣ ꯅꯪꯗꯤ
ꯀꯥꯗꯦꯗ ꯁ ꯐꯔꯤꯗ ꯑꯗꯨꯝ ꯂꯩꯕ ꯔꯦ
ꯊꯕꯛ ꯇꯧꯈꯕ꯭ꯔꯥ ꯐꯔꯤ ꯊꯕ ꯀꯣ ꯑꯗꯨꯗꯤ ꯀꯣꯂꯦꯖꯁꯨ ꯆꯠꯇꯦ ꯊꯕꯛꯁꯨ ꯇꯧꯗ ꯑꯗꯨ ꯑꯣꯏꯗꯤ ꯅꯪꯒꯤ ꯂꯥꯏꯐꯅ ꯕꯦꯁ ꯇꯥꯔꯔꯦ
ꯍꯥꯏꯁ ꯌꯥꯅꯤꯗꯥꯕꯂ ꯃꯆꯗ
ꯑ
ꯍꯒꯕꯨꯅ
ꯏꯝꯐꯥꯜꯗ ꯂꯩꯕ꯭ꯔꯥ
ꯑ ꯂꯩꯦ ꯑꯗꯨ
ꯑ ꯍꯣꯏ ꯍꯗꯤ ꯀ꯭ꯔꯤ ꯇꯧꯒꯅꯤ
ꯀꯩꯕꯥ
ꯍꯌꯦꯡꯗꯤ ꯀ꯭ꯔꯤ ꯇꯧꯒꯦꯔꯕ
ꯍꯌꯦꯡꯁꯦ ꯀꯣꯏꯕ ꯆꯠꯀꯅꯤ
ꯀꯣꯏ ꯆꯀꯤ ꯅ ꯌꯥꯝ ꯅꯨꯡꯉꯥꯏ ꯅꯤꯡꯉ ꯃꯔꯂꯦꯗ
ꯎ
ꯀꯩ ꯆ ꯀ ꯍꯥꯏꯕꯗꯨꯣ
ꯎꯝ ꯆꯣ
ꯎꯝ ꯎꯝ ꯎꯝ ꯎꯝ ꯎ ꯎ
ꯁꯪꯕꯤꯗꯥ ꯎ ꯑꯥꯡ ꯅꯨꯡꯉꯥꯏꯕ꯭ꯔꯣ ꯅꯣꯏ ꯅꯃꯥꯟꯅꯕ ꯃꯤ ꯃꯌꯥꯝ ꯇꯧꯕꯁꯦ ꯑꯥ ꯑꯔꯣ